ꯑꯣ
ꯀꯤꯗꯧꯔ ꯂꯩꯒꯦ
ꯀ꯭ꯔꯤꯁꯨ ꯇꯧꯗꯦ ꯍꯤꯞꯄꯒ ꯂꯩꯌꯦꯦ
ꯑꯁ ꯅꯨꯡꯉꯥꯏꯔꯦꯅꯦ ꯐꯒꯠ ꯍꯩꯕꯗꯤ
ꯎꯝ ꯑꯗꯣ ꯅꯪꯒꯤ
ꯆꯞ ꯃꯥꯟꯅꯩ ꯑꯩꯁꯨ ꯃꯥꯥꯟꯅꯩ
ꯀꯩ ꯍꯣꯠꯅꯔꯤꯒꯦ ꯍꯧꯖꯤꯛꯀꯥꯟꯗꯤ
ꯍꯣꯠꯅꯗ꯭ꯔꯤꯗ ꯀꯔꯤ ꯍꯣꯠꯅꯔꯅꯤ
ꯎꯝ ꯌꯥ ꯑꯣꯟꯅꯔ ꯑꯃꯅꯤꯗ
ꯑꯦꯁ ꯍꯅꯥꯗꯤ ꯎꯄꯥꯏ ꯂꯩꯇꯦ ꯑꯣꯅ ꯅꯤꯡꯉꯦ ꯂꯏꯔꯤꯛꯅ ꯄꯪꯕꯅꯤ
ꯑꯁ ꯑꯩꯁꯨꯅꯦ ꯅꯪꯂꯔꯤ ꯍꯩꯔꯥ
ꯀꯅꯥꯅ ꯍꯥꯏꯕ
ꯑꯩꯅ ꯍꯥꯏꯅꯤꯡꯈꯩꯅꯣ
ꯀꯣꯂꯦꯖꯀꯤꯗꯨ ꯀꯣꯂꯦꯖꯇ ꯂꯣꯏꯃꯛ ꯕꯦꯛ ꯕꯦꯛ ꯆꯥꯕꯗꯣ
ꯑꯩꯁꯤ ꯀꯩꯗꯅꯔꯤ ꯍꯩꯗꯕꯒꯤ ꯌꯥꯗꯦ ꯅꯪꯗꯤ ꯑꯩꯉꯣꯟ ꯑꯩꯉꯣꯟꯗꯒꯤ ꯍꯦꯟꯅ ꯍꯩꯔꯝꯃꯤꯗ
ꯑꯦ ꯑꯗꯨꯏꯗꯤ ꯆꯥꯛ ꯆꯥꯕꯗ ꯑꯣꯏꯔꯝꯒꯅꯤ
ꯎꯝ ꯌꯥꯔ ꯅꯪꯁꯦ ꯐꯥꯒꯤ ꯐꯥꯒꯤ ꯌꯥꯝ ꯍꯥꯏꯀꯣ
ꯒꯥꯔꯤ ꯍꯥꯏꯕ ꯃꯤꯁꯤꯡꯁ ꯑꯅꯝꯕꯅ ꯅꯨꯄꯤ ꯑꯣꯏꯌꯦ ꯍꯥꯏꯌꯦ ꯏꯟꯗꯤꯌꯥꯗꯗꯤ
ꯑꯁ ꯏꯟꯗꯤꯌꯥ ꯃꯅꯤꯄꯨꯔꯗꯤ ꯅꯨꯄꯥꯁꯤꯡꯅ ꯑꯣꯏꯔꯝꯝꯅꯤꯗ
ꯍꯥꯏꯁ ꯅꯍꯥꯟ ꯃꯈꯥꯏ ꯀꯩꯅꯣ ꯃꯅꯤ ꯅꯨꯄꯤ ꯅꯨꯄꯤꯅ ꯔꯦꯡ ꯔꯦꯡ ꯂꯧꯔꯤꯁꯤꯗꯤ
ꯍꯝ ꯍꯣꯏ
ꯆꯥꯠꯇꯣꯕꯣ
ꯆꯇꯣꯛ ꯇꯦ ꯍꯣꯏ
ꯀꯩ ꯃꯊꯦꯜ ꯇꯧꯕ
ꯑꯩꯈꯣꯏꯗ ꯀꯃꯨꯀꯔ꯭ꯦꯅꯦ ꯑꯣ ꯁꯣꯏꯕꯨꯝ ꯆꯥꯏ ꯁꯣꯏꯕꯨꯝ ꯅꯣꯏꯗꯤ
ꯑꯩꯏ ꯑꯩ ꯉꯔꯥꯡ ꯗꯥꯏꯁꯟꯇ꯭ꯔꯤ ꯆꯠꯂꯨꯕ ꯆꯥꯗ꯭ꯔꯤꯗ ꯑꯩ
ꯑꯁ ꯀꯂꯝꯅꯤꯌꯦ ꯑꯗꯨꯗꯤ
ꯍꯝ
ꯀꯔꯤ ꯀꯔꯤꯗꯁꯦꯟꯗ꯭ꯔꯤ ꯀꯔꯤ ꯆꯥꯔꯨꯕꯩꯅꯣ
ꯉꯔꯥꯡꯗꯣ ꯑꯩꯈꯣꯏ ꯄꯨꯈꯣꯏꯗ ꯂꯥꯏ ꯈꯣꯏꯔꯨꯝꯃꯦꯕ ꯂꯥꯏ ꯈꯣꯏꯔꯝꯕꯗ ꯑꯣꯛ ꯑꯣꯛꯁꯨ ꯌꯥꯝ ꯀꯟꯅ ꯆꯥꯗꯦ ꯑꯦ ꯑꯣꯁꯥꯁꯨ ꯌꯥꯝ ꯀꯟꯅ ꯆꯥꯗꯦ ꯅꯨꯡꯁꯤꯠ ꯀꯥꯕ ꯃꯥꯜꯂꯦ ꯆꯥꯔꯀꯥꯟꯗ
ꯏꯁ ꯅꯥꯒꯅꯨ ꯃꯥꯜꯂꯦ ꯍꯥꯏꯗꯨꯗꯤ
ꯑꯦ ꯅꯒꯟꯗꯦꯦ ꯅꯁꯟꯇ꯭ꯔꯤ ꯑꯉꯥꯡ ꯑꯣꯏꯔꯤꯀꯥꯟꯗ ꯀ꯭ꯂꯥꯁ ꯁꯤꯛꯁ ꯁꯚꯦꯟ ꯑꯗꯨꯋꯥꯏꯗ ꯇꯨꯁꯟꯁꯤ ꯆꯠꯂꯨꯕꯗꯣ ꯍꯟꯗꯛꯁꯤꯅ ꯑꯃꯨꯛꯀ ꯍꯟꯗꯛꯁꯤꯅ ꯆꯠꯄꯁꯤꯅ ꯑꯍꯥꯟꯕ ꯑꯣꯏꯔꯝꯒꯅꯤ ꯍꯥꯏ ꯄꯥꯈꯪ ꯐꯥꯔꯛꯄꯗꯒꯤ
ꯑꯗꯨ ꯃꯅꯦꯅ ꯑꯗꯨꯗꯤ
ꯏꯄꯨꯔꯥ ꯍꯦꯟꯗꯤ ꯃꯟ ꯍꯦꯟꯗꯤꯃꯟ ꯅꯨꯡ ꯌꯥ ꯑꯗꯨ ꯑ ꯂꯝꯈꯠꯂꯛꯑꯗꯤ ꯈꯥꯡꯕ ꯉꯝꯗꯦ ꯕꯨꯁꯇꯔ ꯂꯩꯇꯦ ꯍꯥꯏꯗꯤ ꯏꯅꯔꯖꯤ ꯕꯨꯁꯇꯔ ꯂꯩꯇꯦ
ꯎꯝ
ꯋꯥꯈꯜꯂ ꯍꯥꯏꯗꯤ ꯄꯨꯔꯥ ꯀꯌꯥꯁꯤꯗ ꯄꯨꯔꯥ ꯖꯔꯣ ꯇꯥꯁꯤꯜꯂꯛꯄꯗ
ꯎꯝ ꯅꯪ ꯀꯩꯅꯣ ꯀꯣꯂꯦꯖ ꯀꯣꯂꯦꯖ ꯇꯝꯕꯗꯣ ꯀꯩꯅꯣ ꯏꯝꯐꯥꯜꯗꯅꯤꯀꯣ
ꯑꯥ
ꯑ ꯑꯁ ꯀꯣꯂꯦꯖꯀꯤ ꯃꯇꯝꯗ ꯅꯨꯡꯉꯥꯏꯕꯅꯤꯗ ꯍꯧꯖꯤꯛꯇꯤ ꯂꯣꯏꯕꯅꯤꯅ ꯑꯁ ꯑꯃꯨꯛ ꯕꯣꯔꯤꯡ ꯆꯨꯔꯦ ꯀꯣꯂꯦꯖꯀꯤ ꯃꯇꯝꯗ ꯀ꯭ꯂꯥꯁꯁꯨ ꯕꯪ ꯌꯥꯝ ꯇꯧꯕꯅꯤꯗ ꯑꯩꯈꯣꯏꯗꯤ ꯁꯤꯡꯖꯨ ꯆꯥꯔꯒ ꯍꯥꯏꯗꯤ ꯑꯝꯇ ꯇꯧꯋꯦ
ꯅꯣꯡꯃ ꯎꯕꯗꯣ
ꯅꯣꯡꯃ ꯎꯕ꯭ꯔꯅꯦ ꯑꯩꯕꯨ ꯗꯤ ꯑꯦꯝꯗ
ꯅꯪ ꯀꯃꯔꯁ ꯅꯠꯇ꯭ꯔꯣ
ꯑꯣ ꯀꯃꯔꯁꯅꯦ ꯀꯃꯔꯁ ꯑꯣ ꯍꯣ ꯍꯣ ꯍꯣ ꯎꯝ ꯕꯤ ꯀꯣꯝ ꯅꯠꯇꯦ ꯕꯤ ꯕꯤ ꯑꯦꯅꯤ
ꯕꯤꯕꯤ ꯑꯦꯔꯣ ꯑꯗꯨꯏꯗꯣ ꯅꯪ ꯅꯣꯡꯃ ꯎꯏꯅ
ꯑꯣ ꯑꯣ ꯑꯩ ꯀꯣꯎ ꯔꯦꯍꯦ ꯁꯨꯝ ꯅꯨꯡꯉꯥꯏꯅ ꯂꯩꯔꯤꯗ ꯍꯧꯖꯤꯛꯀꯥꯟꯗꯤꯀꯣ
ꯅꯨꯡꯉꯥꯏꯅ ꯂꯩꯔꯤ ꯍꯥꯏꯇꯥꯔꯦ
ꯎꯝ
ꯂ ꯇ꯭ꯔꯁꯨ ꯀꯔꯤ ꯎꯄꯥꯏ ꯂꯩ ꯅꯨꯡꯉꯥꯏꯅ ꯂꯩꯔꯤ ꯍꯥꯏꯇꯥꯔꯅꯤ
ꯅꯨꯡꯉꯥꯏꯅꯤꯗ ꯄꯥꯈꯪꯁꯤꯡꯅꯤꯅꯀꯣ ꯑꯩꯈꯣꯏꯗꯤ ꯃꯧꯁꯤꯡꯅꯤꯅ ꯀꯣ ꯑꯁ ꯑꯉꯥꯡꯁꯨ ꯁꯦꯟꯅꯕ ꯀꯔꯤꯁꯨ ꯇꯧꯕ ꯀꯔꯤꯗꯣ ꯑꯁ ꯋꯥꯔꯦ
ꯑꯉꯥꯡꯗꯣ ꯁꯦꯅ ꯗꯅꯅꯤꯡꯉꯥꯏ ꯀꯣ
ꯑꯥ
ꯚ꯭ꯔꯥꯏꯠꯇ ꯍꯥꯞ ꯄꯣꯠ ꯑꯗꯨꯒ ꯃꯈꯨꯝ ꯈꯨꯝꯖꯤꯜꯂꯛꯑꯣ ꯁꯣꯔ ꯍꯣꯟꯅꯤꯡꯉꯥꯏ ꯀꯩꯅꯣ ꯍꯥꯞꯆꯤꯜꯂꯛ ꯍꯨꯠꯂꯣ ꯁꯣꯔ ꯅꯤꯡꯉꯥꯏꯕ꯭ꯔꯥꯗ ꯅꯪ ꯑꯉꯥꯡ ꯆꯥꯎꯔꯝꯃꯅꯤꯀꯣ
ꯏꯆꯥꯗꯤ ꯆꯥꯎꯔꯦ ꯍꯣꯏ ꯋꯥ ꯉꯥꯡꯕ ꯈꯔ ꯈꯔ ꯍꯩꯔꯦ ꯋꯥ ꯉꯥꯡꯕ ꯍꯩꯔꯛꯑꯦ
ꯇꯧꯔꯣ
ꯑꯁ ꯗꯤ ꯆꯥ ꯆꯥ ꯧ ꯇꯧꯅꯤꯡꯉꯥꯏꯁꯨ ꯄꯩꯁꯥ ꯂꯩꯇꯦ ꯄꯤꯛꯅ ꯇꯧꯗꯧ ꯃꯥꯜꯂꯦꯗ ꯄꯤꯛꯅꯐꯥꯎ ꯇꯧꯔꯣꯏꯗ ꯆꯂ ꯏ ꯃꯥ ꯑ
ꯆꯥꯎꯅ ꯇꯧꯔꯣꯏꯍꯦ
ꯍꯣꯏ ꯔꯗꯦꯗꯤ ꯖꯅꯋꯥꯔꯤꯗꯅꯦ
ꯄꯩꯁꯥꯗꯨꯃꯨꯛ ꯄꯥꯏꯔꯒ
ꯃꯥꯏ ꯀꯗꯥꯏꯒ ꯄꯩꯁꯥꯅ ꯑꯩꯈꯣꯏ ꯄꯩꯁꯥ ꯄꯥꯏꯅꯤꯗ
ꯅ ꯅꯈꯨꯣꯣꯛꯗ ꯌꯥꯝ ꯄꯩꯁꯥ ꯄꯥꯏꯔꯤꯦ ꯁꯤꯗꯤ
ꯑꯦꯁ ꯄꯥꯏꯅꯦꯦ ꯄꯥꯏꯅꯦꯦ
ꯄꯥꯏꯌꯦ ꯄꯥꯏꯌꯦ
ꯎꯝ
ꯅꯣꯏ ꯃꯥꯅ ꯍꯥꯏꯌꯦ ꯑꯁ
ꯊꯥꯒ ꯄꯥꯏꯔꯦꯍꯦ
ꯍꯥꯏꯒꯦ ꯑꯩ ꯍꯥꯏꯕꯤꯒꯦ ꯅꯣꯏ ꯅꯣꯏꯅ ꯀꯕꯣ ꯇ ꯅ ꯅꯅꯦꯦꯝꯄꯣꯛ ꯇꯣ ꯑꯩꯈꯣꯏ ꯃꯧꯗ ꯑꯁ ꯌꯥꯝ ꯐꯩꯌꯦ ꯊꯕꯛꯁꯨ ꯌꯥꯝ ꯐꯩ ꯉꯥꯡꯕꯁꯨ ꯌꯥꯝ ꯐꯩꯌꯦ ꯃꯣꯏ ꯃꯅꯥ ꯑꯃ ꯂꯩꯕꯅꯦ ꯅꯣꯏ ꯑꯃ ꯂꯧꯔ ꯑꯩ
ꯑ ꯑ ꯀ ꯀꯥꯏꯔꯤꯗꯏ ꯆ ꯏꯆꯥꯟꯅꯨꯄꯤꯗꯤ ꯂꯩꯇ꯭ꯔꯦꯗ ꯑꯃ ꯑꯣꯏꯔꯝꯎꯅꯤ ꯑꯩ ꯑꯩꯒꯤ ꯀꯥꯖꯤꯟꯗꯤ ꯌꯥꯝ ꯂꯩꯑꯦ ꯍꯣꯏ ꯐꯕ ꯌꯥꯝ ꯂꯩꯑꯦ ꯂꯧꯔꯣ ꯍꯣꯏ
ꯑꯗꯨꯒꯤ ꯑꯣꯏꯔꯝꯒꯅꯤ ꯑꯁ ꯆꯝꯁꯨ ꯌꯥꯝꯅ ꯆꯝꯃꯦ ꯄꯨꯅꯤꯁ ꯆꯝꯃꯦ
ꯑꯁ ꯃꯣꯏꯅ ꯄꯪꯉꯥꯡ ꯉꯥꯛ ꯑꯣꯏꯔꯕꯅꯤꯅ ꯑꯩ ꯌꯥꯝ
ꯑꯦꯁ ꯑꯣꯏꯕꯒꯤ ꯑꯣꯏꯔꯝꯒꯅꯤ ꯑꯉꯥꯡꯉꯗꯣ ꯎꯝ ꯑꯣꯏꯕꯒꯤ ꯑꯣꯏꯔꯝꯒꯅꯤ ꯑꯣꯏꯌꯦ ꯑꯣꯏꯌꯦꯦ
ꯍꯣꯏ ꯅꯣꯏ ꯃꯃꯥꯈꯣꯏꯁꯨ ꯅꯨꯡꯉꯥꯏꯅ ꯂꯩꯔꯤꯗꯀꯣ ꯅꯣꯏ ꯃꯃꯥ ꯌꯦꯡ ꯁꯛꯗ ꯑꯏꯗꯤ ꯈꯪꯗꯌꯦ
ꯈꯪꯣꯏ ꯄ
ꯃꯁꯥ ꯐꯖꯔꯝꯒꯅꯤ ꯅꯣꯏꯁꯨ ꯃꯁꯥ ꯐꯖꯕꯅꯤꯅ ꯉꯧꯔꯒ
ꯑꯦꯁ ꯌꯥꯔꯦꯍꯦ ꯑꯩꯈꯣꯏ ꯀꯥꯏꯗꯒꯤ ꯐꯖꯕꯅꯣꯍꯦ ꯊꯤ ꯊꯤꯔ ꯀꯥꯟꯁꯤꯗ
ꯅꯣꯏ ꯃꯃꯥꯈꯣꯏꯁꯨ ꯃꯁꯛ ꯈꯣꯟꯖꯔꯝꯒꯅꯦꯕ ꯉꯧꯔꯒꯀꯣ
ꯑꯩꯈꯣꯏꯦꯟꯟꯅ ꯍꯪꯉꯋꯦ
ꯑꯣ ꯑꯩꯗꯤ ꯃꯁꯛ ꯈꯪꯗꯦ ꯃꯣꯏ ꯑꯩꯈꯣꯏ ꯏ ꯅꯦꯝꯕ ꯈꯣꯏꯔꯒ ꯇꯤꯟꯅꯩ ꯍꯥꯏꯕꯅꯤ ꯑꯉꯥꯡ ꯑꯣꯏꯔꯤꯉꯩꯗ ꯀꯩꯅꯣ ꯂꯩꯁꯥ ꯑꯣꯏꯔꯤꯉꯩꯗ ꯃꯥꯜꯂꯦ
ꯑꯥ
ꯅꯨꯡꯁꯤꯌꯦꯦ ꯅꯨꯡꯁꯤ ꯌꯥꯝ ꯅꯨꯡꯁꯤ ꯃꯥꯜꯂꯦ ꯑꯩꯈꯣꯏ ꯏꯅꯦꯦꯝꯕ ꯈꯣꯏꯁꯨ ꯅꯣꯏ ꯃꯃꯥ ꯈꯣꯏꯗ ꯑꯗꯨꯝ꯭ꯔꯝ꯭ꯔ ꯇꯄꯂ ꯌꯦ ꯅ ꯏꯃꯗ ꯌꯥꯝ ꯅꯨꯡꯁꯤꯕꯅꯦ ꯑꯩꯈꯣꯏ ꯂꯩꯁꯥ ꯑꯣꯏꯔꯤꯉꯩ ꯇꯤꯟꯅꯕꯅꯦ ꯍꯥꯏꯔ ꯀ ꯍꯥꯏꯅ ꯑꯗꯨꯝ ꯋꯥꯔꯤꯔꯤ ꯇꯅꯤꯔꯤꯦ
ꯇꯧꯕꯅꯦꯍꯦ ꯍꯟꯗꯛ ꯃꯔꯛ ꯑꯃꯨꯛ ꯐꯣꯟ ꯇꯧꯗꯔꯦ ꯅꯪ ꯍꯔꯑꯣꯗꯤ
ꯅꯣꯏ ꯏꯆꯤꯟ ꯏꯅꯥꯎ ꯀꯌꯥꯔ ꯅꯣꯏꯗꯣ
ꯃꯉꯥꯅꯦ
ꯑꯣ ꯆꯞ ꯆꯥꯔꯅꯦ ꯑꯗꯨꯗꯤ
ꯅꯥꯟꯗꯤ ꯀꯌꯥꯃꯨꯛ ꯁꯦꯝꯗꯣꯏꯕ
ꯑꯩ ꯑꯃꯈꯛꯇ ꯁꯦꯝꯃꯨ ꯂꯣꯏꯔꯦ
ꯑꯦ ꯀꯩ ꯇꯧꯅꯤꯡꯉ ꯑꯃ ꯇꯪꯁꯤꯃꯒ ꯃ ꯉꯥ ꯇ꯭ꯔꯥꯃꯨꯁꯦꯃꯣ
ꯉꯥ ꯇꯔꯥꯗꯤꯩ ꯉꯝꯃꯔꯣꯏ ꯅꯪꯪ ꯅꯪ ꯑꯣꯏꯅ ꯁꯦꯝꯃꯣ ꯅꯪ ꯌꯨꯝ ꯄꯥꯜꯂꯒ ꯁꯦꯝꯃꯣ
ꯑꯩꯗꯤ ꯑꯩꯗꯤ ꯃꯉꯥ ꯁꯦꯝꯕꯅꯤ ꯌꯨꯝ
ꯃꯉꯥꯗꯣ ꯆꯞ ꯆꯥ ꯌꯥꯔꯦ ꯃꯣꯏ ꯑꯩ ꯑꯩ ꯑꯩ ꯑꯣꯏꯅꯗꯤ ꯁꯦꯝꯕ ꯉꯝꯗꯕ ꯃꯉꯥ ꯐꯥꯎꯗꯤ ꯑꯁ
ꯑꯁ ꯁꯦꯃꯣꯍꯦ
ꯃꯤꯕꯨ ꯌꯦꯡꯒꯗꯤ ꯄꯥꯝꯗꯤ ꯄꯥꯝꯕ
ꯑꯃꯅ ꯁꯤ ꯑꯣꯏꯔꯣ ꯑꯃꯅ ꯁꯤ ꯑꯣꯏꯔꯣ ꯑꯃꯅ ꯁꯤ ꯑꯣꯏꯔꯣ ꯁꯨꯅꯥꯗ꯭ꯔꯦ ꯑꯗꯨꯗꯤ
ꯍꯣꯏ ꯌꯥꯝ ꯐꯩꯌꯦ
ꯅꯖꯤꯦ ꯑꯍꯥꯟ ꯃꯗꯨ ꯇꯇ ꯅꯪ ꯍꯧꯖꯤꯛ ꯑꯍꯥꯟꯕꯗ ꯗꯣꯛꯇꯔ ꯑꯣꯏꯔꯣ ꯁꯦꯀꯦꯟ ꯕꯣꯔꯟꯗꯅ ꯁꯤꯚꯤꯜ ꯁꯥꯔꯚꯤꯁ ꯑꯣꯏꯍꯜꯂꯣ ꯊꯥꯔꯠ ꯕꯣꯔꯟꯗꯅ ꯀꯔꯤ ꯀꯦꯔꯥ ꯏꯟꯖꯤꯅꯤꯌꯥꯔ ꯑꯣꯏꯍꯜꯂꯣ
ꯑ
ꯐꯠ ꯐꯗꯅ ꯊꯂꯖꯒꯨꯝꯕ ꯑꯣꯏꯍꯜꯂꯣ ꯐꯤ ꯕꯣꯟꯗꯅ ꯏꯁꯄꯣꯔꯠꯀꯨꯝꯕꯗ ꯑꯣꯏꯍꯜꯂꯣ ꯁꯤꯁ ꯕꯣꯟꯗꯅ ꯕꯦꯡꯀꯤꯡꯒꯨꯝꯕꯗ ꯑꯣꯏꯍꯜꯂꯣ ꯂꯣ ꯁꯤꯃꯒ ꯃꯠꯇ ꯆꯠ ꯍꯜꯂꯣ
ꯑꯗꯨ ꯐꯥꯏ ꯇꯧꯔꯣ
ꯑꯩꯗꯤ ꯃꯉꯥ ꯐꯥꯎ ꯍꯥꯏꯔꯒ ꯅꯪꯗꯤ ꯑꯗꯨ ꯇꯔꯥ ꯄꯥꯎ ꯈꯟꯗ ꯃꯥ ꯃꯉꯥꯁꯦ ꯌꯥꯝꯈ꯭ꯔꯦ ꯁꯤꯗ ꯑꯩꯈꯣꯏ ꯑꯩꯈꯣꯏꯒꯤ ꯃꯇꯝꯗꯗꯤ
ꯏꯁ ꯌꯥꯥꯟꯅꯦ ꯍ ꯑꯩ ꯖꯒꯥ ꯌꯥꯝ ꯆꯥꯎꯔꯤꯁꯤꯗꯤ ꯑꯁ ꯑꯗꯨꯗ ꯈꯨꯟ ꯑꯃ ꯁꯦꯝꯈ꯭ꯔꯣ
ꯌꯥꯔꯦꯗ ꯑꯉꯥꯡꯗꯥꯡ ꯉꯥꯡꯉꯦ ꯅꯪꯁꯦ ꯀ ꯇꯔꯥ ꯐꯥꯎꯗꯤ ꯌꯥꯝꯃꯦꯗ ꯅꯪꯁꯨ ꯇꯔꯥ ꯐꯥꯎꯗꯤ ꯍꯥꯏꯅꯨꯗ ꯇꯣꯡꯅꯤꯡꯉꯦ ꯃ ꯀ ꯀꯥꯏ ꯀꯥꯏ ꯆꯠꯅꯈ꯭ꯔꯦ ꯃꯤ ꯅꯣꯏ ꯌꯨꯝꯗ
ꯑꯅꯝꯕꯅ ꯑꯩ ꯏꯕꯣꯛꯈꯣꯏꯗ ꯂꯩꯌꯦ ꯍꯧꯖꯤꯛꯇꯤ ꯅꯍꯥꯟ ꯃꯈꯥꯏꯗꯣ ꯑꯩ ꯏꯄꯨ ꯂꯩꯇꯕ ꯀꯣ ꯅꯨꯃꯤꯠꯇꯦ ꯑꯦꯠꯁꯇ ꯏꯪꯗ ꯑꯣꯏꯔꯝꯒꯅꯤ ꯑ ꯑꯩ ꯏꯄꯨ ꯂꯩꯩꯇꯕ ꯑꯗꯨꯒꯤ ꯅꯥꯏꯟꯇꯤ ꯐꯥꯏꯚ ꯅꯥꯏꯟꯇꯤ ꯐꯣꯔ ꯏꯔꯁꯁꯨ ꯎꯨꯔꯦ ꯃꯥ ꯂꯩ ꯃꯥꯏ ꯆꯍꯤꯅꯣ
ꯑꯣ ꯌꯥ ꯃ ꯍ
ꯏꯁ ꯃꯥꯗꯣ ꯅꯥꯕ ꯑꯃꯨꯛ ꯐꯔꯗꯤ ꯀꯁ ꯀꯩꯁꯟꯅꯥꯗꯅ ꯂꯩꯔꯗꯤ ꯍꯟꯗ꯭ꯔꯦꯠ ꯐꯣꯔ ꯍꯟꯗ꯭ꯔꯦꯠ ꯐꯣꯔꯒꯨꯝꯕꯗꯤ ꯍꯤꯡꯈꯤꯒꯅꯤ ꯃꯥꯅ ꯃꯁꯥꯗ ꯌꯥꯝ ꯀꯟꯅꯖ ꯆꯠꯂ ꯂꯩꯔꯤꯕꯅꯦꯕ ꯈꯨꯗꯛꯇ ꯁꯣꯜꯂꯛꯄꯅꯦ ꯕꯕꯥꯥꯗꯣ ꯑꯗꯒꯤ ꯂꯥꯏꯌꯦꯡꯕ ꯉꯝꯗ꯭ꯔꯦ ꯆꯠꯈ꯭ꯔꯦ
ꯑ
ꯉꯔꯥꯡꯁꯨ ꯑꯃꯨꯛ ꯑꯩ ꯏꯕꯣꯛꯈꯗ ꯇꯨꯝꯕꯅꯦꯕ ꯄꯨꯡ ꯕꯥꯔꯣꯃ ꯇꯨꯝꯕꯗ ꯊꯦꯡꯗꯤ ꯊꯦꯡ ꯌꯥꯎꯒ ꯀꯩꯅꯣ ꯄꯨꯡ ꯑꯅꯤ ꯃꯈꯥꯏ ꯇꯥꯗ꯭ꯔꯤꯀꯥꯟꯗ ꯑꯁ ꯄꯨꯛꯇꯣ ꯌꯥꯝ ꯅꯨꯡꯁꯤꯠ ꯀꯥꯕꯅꯤꯅ ꯇꯨꯝꯕ ꯅꯨꯡꯉꯥꯏꯇꯕꯒꯤ ꯌꯨꯝꯗ ꯃꯨꯛꯀꯨꯃꯒꯥꯡ ꯊꯥꯎ ꯇꯥꯏ ꯊꯥꯎ ꯅꯣꯏꯍꯜꯂꯒ ꯑꯁ ꯑꯃꯨꯛ ꯇꯨꯝꯃꯦ
ꯎꯝ ꯍꯤꯗꯥꯛ ꯂꯩꯔꯒ ꯆꯥꯔꯨꯔꯅꯦ ꯑꯗꯨꯗꯤ
ꯁꯔꯗꯦꯗꯁꯟꯇꯔꯦ ꯂꯁꯟꯗ꯭ꯔꯔꯤꯒꯤꯗꯤ ꯆꯥꯁꯤꯪꯈ꯭ꯔꯦ
ꯅꯥꯗꯅꯤꯡꯉꯥꯏ ꯇꯧꯑꯣ ꯍꯤꯗꯥꯛ ꯐꯖ ꯐꯖꯅ ꯆꯥꯔꯒ ꯂꯩꯌꯣ ꯃꯇꯝ ꯐꯠꯇ꯭ꯔꯦ ꯍꯧꯖꯤꯛꯀꯥꯟꯗꯤ
ꯃꯤ ꯀꯣꯔꯣ ꯀꯃꯜꯗ ꯑꯩꯈꯔ ꯂꯥꯛꯒꯦ ꯃꯛ ꯇꯧꯔꯛꯀꯦꯀꯣ ꯎꯝ